ꯍꯜꯂꯣ꯫
ꯇꯥꯏꯌꯦ꯫
ꯆꯥꯛ ꯆꯥꯔꯕꯣ꯫
ꯆꯥꯛꯇꯣ ꯆꯥꯗ꯭ꯔꯤꯌꯦ ꯆꯥꯛꯇꯣ ꯉꯍꯥꯛ ꯋꯥꯠꯂꯤ ꯆꯥꯗꯧꯕ꯫
ꯅꯪꯗꯤ ꯆꯥꯔꯕꯣ꯫
ꯑꯩꯗꯤ ꯍꯧꯖꯤꯛ ꯇꯟ ꯑꯅꯤꯈꯛ ꯆꯥꯒꯦ ꯇꯧꯔꯤ꯫
ꯑꯣ꯫ ꯍꯥ ꯆꯥꯛ ꯆꯕꯕꯨ ꯌꯥꯒꯤꯗ꯭ꯔꯣ ꯑꯗꯨ ꯆꯁꯜꯂꯗꯤ꯫
ꯆꯥꯗꯣꯏꯅꯦ ꯑꯗꯨꯝ ꯑꯩꯈꯣꯏꯗꯤ ꯆꯥꯏ꯫
ꯑꯣ꯫
ꯍꯛꯆꯥꯡ ꯐꯗꯕꯩ ꯋꯥꯗꯅꯦꯕ ꯆꯥꯕꯗꯤ ꯋꯥꯗꯦ꯫
ꯅꯣꯏꯗꯤ ꯅꯣꯏꯕꯗꯤ ꯁꯨꯛꯅꯣꯏ ꯅꯣꯏꯈꯜꯂꯛꯇꯦ ꯅꯠꯇ꯭ꯔꯥ꯫
ꯎꯝ꯫
ꯆꯥꯏꯔꯣ ꯍꯧꯖꯤꯛ꯫
ꯍꯧꯖꯤꯛ ꯆꯥꯔꯤꯔꯣ꯫
ꯌꯥꯥꯏꯅꯦ꯫
ꯑꯣ ꯆꯥꯊꯣ ꯆꯥꯊꯣ ꯑꯗꯨꯗꯤ꯫
ꯄꯥꯔꯥꯊ ꯑꯁꯥꯕ ꯑꯅꯤꯅꯦ ꯆꯥꯔꯤꯁꯦ꯫
ꯎꯝ ꯎꯗꯨꯗꯤ ꯍꫭꯔꯦꯅ ꯑꯃꯨꯛ ꯍꯣꯏꯗ ꯄꯨꯡ ꯑꯅꯤꯗ ꯆꯥꯛ ꯄꯤꯕꯅꯤꯅ ꯉꯥꯏꯍꯥꯛ ꯂꯩꯔꯒ ꯑꯗꯨꯝ ꯇꯨꯝꯈ꯭ꯔꯅꯤꯗ ꯅꯪꯗꯤ꯫ ꯅꯪꯒꯤ ꯏꯟꯖꯤꯟꯗꯨꯗꯤ ꯀꯃꯥꯏꯅ ꯇꯧꯕꯅꯣ ꯈꯪꯗ꯭ꯦ꯫
ꯆꯦ ꯆꯥꯛ ꯆꯥꯔꯣꯏꯕ ꯍꯤꯟꯖꯥꯡ ꯊꯣꯡꯉꯠꯄ ꯍꯧꯗꯣꯏꯅꯤ꯫ ꯑꯗꫭ ꯊꯥꯎ ꯊꯨꯝ ꯌꯥꯝ ꯆꯥꯃꯟꯗꯅ ꯄꯨꯛꯁꯦ ꯅꯨꯡꯉꯥꯏꯇꯕ ꯑꯗꯨꯅ ꯆꯝꯐꯨꯠꯒꯨꯝꯕ ꯀꯥꯡꯁꯣꯏꯒꯨꯝꯕ ꯆꯝꯅ ꯊꯣꯡꯕ ꯂꯣꯏꯅ ꯆꯥꯅꯤꯡꯕ ꯑꯗꯨꯅ ꯍꯣꯔꯦꯟ
ꯀꯔꯤ ꯍꯦꯟꯖꯥꯡ ꯊꯣꯡꯗꯣꯏꯅꯣ꯫
ꯍꯋꯥꯏ ꯈꯥꯃꯤꯁꯤꯡꯕꯤ꯫
ꯉꯥꯔꯤꯗꯣ ꯂꯧꯊꯣꯛꯑꯒ ꯑꯣꯏꯅ ꯍꯥꯞꯄꯨ ꯈꯪꯉꯕ ꯍꯤꯟꯖꯥꯡꯗ꯫
ꯎꯝ꯫ ꯃꯗꯨꯅ ꯕꯖꯥꯔꯗꯒꯤ
ꯄꯠꯄ ꯄꯨꯝꯕ ꯄꯣꯠꯅꯤꯅ ꯌꯥꯝ ꯀꯨꯏꯅꯁꯨ ꯊꯝꯅꯤꯡꯗꯕ꯫
ꯈꯥꯃꯦꯟ ꯁꯤꯟꯕꯤꯁꯦ꯫
ꯍꯥꯥ꯫
ꯈꯥꯃꯦꯟ ꯁꯤꯟꯕꯤꯁꯤ ꯑꯣꯏꯅ ꯆꯥꯊꯣꯛꯑꯒꯦ ꯍꯥꯏꯕ ꯕꯖꯥꯔꯗꯒꯤ ꯂꯩꯕꯗꯣ ꯀꯣꯟꯅ ꯂꯩꯔꯒꯦ ꯍꯥꯏꯕ ꯍꯥꯏꯗꯤ ꯈꯪꯁꯕꯤꯁꯦ ꯑꯃꯨꯛ ꯐꯠꯊꯈ꯭ꯔꯗꯤ ꯀꯨꯏꯅ ꯊꯝꯆꯠꯂꯗꯤ ꯄꯥꯃꯨꯏꯒꯦꯕꯀꯣ
ꯎꯝ ꯈꯥꯃꯦꯟ ꯑꯁꯤꯟ ꯀꯌꯥꯅꯣ ꯂꯩꯔꯛꯢꯗꯨꯕꯣ
ꯄꯥꯋꯥ ꯑꯃ ꯂꯩꯔꯛꯄ ꯃꯔꯤ ꯆꯥꯜꯂꯦ ꯂꯨꯄꯥ ꯆꯥꯃꯥ
ꯌꯥꯝ ꯌꯥꯝꯗꯦꯌꯦ ꯑꯩꯈꯣꯏꯒꯤꯗꯤ ꯌꯥꯝ ꯌꯥꯝꯃꯦ
ꯀꯦꯖꯤꯗꯅꯦ ꯂꯨꯄꯥ ꯁꯤꯛꯁꯇꯤꯅꯦ ꯁꯤꯗ
ꯎꯝ ꯂꯨꯄꯥ ꯌꯥꯡꯈꯩꯒꯤꯅꯦ ꯑꯁ ꯆꯦꯈꯥꯎ ꯈꯔ ꯍꯥꯏꯗꯤ ꯆꯦꯈꯥꯎ ꯑꯗꯨꯝ ꯃꯦꯗꯤꯌꯝ ꯁꯥꯏꯖꯇ ꯆꯥꯎꯕꯗꯣ ꯑꯗꯨꯗꯣ ꯄꯤꯛ ꯊꯜꯂꯝꯅꯤ ꯈꯪꯉꯕ
ꯑꯣ ꯁꯤꯗꯅꯦ ꯂꯨꯄꯥ ꯍꯨꯝꯐꯨꯅꯦ ꯍꯥꯢꯕ ꯀꯦꯖꯤꯗ
ꯑꯣ ꯍꯨꯝꯐꯨ
ꯎꯝ ꯁꯤꯛꯁꯇꯤ
ꯑꯣ
ꯅꯪ ꯀꯦꯖꯤꯗꯣ ꯀꯨꯟ ꯍꯥꯏꯕ ꯅꯠꯇ꯭ꯔꯣ
ꯑꯥ ꯍꯣꯏ ꯑꯗꯨꯕꯨꯗꯤ ꯃꯥꯟꯅꯗꯦꯗ ꯑꯗ ꯍꯥꯏꯗꯤ ꯃꯐꯝ ꯃꯐꯝꯒꯤꯗꯨꯅꯦ
ꯑ ꯀꯗꯥ ꯄꯣꯠꯊꯣꯛꯇꯣ ꯋꯥꯠꯂꯛꯄꯩꯅꯦꯕ
ꯎꯝ
ꯑꯩꯈꯣꯢ ꯁꯤꯗ ꯁꯤꯖꯟꯅꯗꯕ
ꯑꯗꯣ
ꯑꯗꯣꯝ ꯁꯥ ꯉꯥ ꯍꯣꯡꯉꯦꯕ ꯑꯗꯣꯟꯗꯗꯤ ꯍꯥꯏꯗꯤ ꯑꯥ ꯀꯩꯅꯣꯒꯨꯝꯕ ꯌꯦꯟꯒꯤꯗꯤ ꯃꯔꯤꯟꯒꯨꯝꯕꯗꯣ ꯑꯗꯨꯗꯗꯤ ꯌꯥꯝ ꯍꯣꯡꯕꯅꯦꯕ ꯃꯈꯣꯡꯒꯨꯝꯕꯗꯣ ꯈꯪꯉꯕ
ꯑꯗꯨꯗꯤ ꯑꯩꯈꯣꯏꯗ ꯈꯨꯝꯗꯣꯛꯅꯩꯕ
ꯑꯗꯨ ꯅꯣꯏꯁꯨ ꯍꯨꯟꯗꯣꯛ ꯄ꯭ꯔꯣ
ꯎꯝ ꯎꯝ ꯑꯩꯈꯣꯢꯗꯤ ꯍꯨꯟꯗꯣꯛꯇꯦ꯫
ꯍꯣꯏ ꯑꯗꯥꯏ ꯑꯗꯥꯏꯗ ꯑꯗꯨꯅ ꯍꯥꯏꯗꯤ ꯐ꯭ꯔꯤꯗ ꯂꯧꯕꯒ ꯑꯗꯨꯝ ꯌꯥꯕꯅꯦꯕ ꯈꯪꯉꯕ
ꯌꯥꯢ ꯌꯥꯢꯕ
ꯎꯝ
ꯑꯁ ꯑꯗꯣ ꯆꯥꯎꯈꯠꯄ ꯌꯧꯔꯤꯕ꯭ꯔꯣ ꯈꯪꯕ
ꯎꯝ
ꯑꯩꯈꯣꯏ ꯌꯥꯝ ꯇꯥꯡꯈꯠꯂꯛꯄ ꯀꯥꯟꯗꯗꯤ ꯀꯦꯖꯤꯗ ꯋꯥꯟ ꯇ꯭ꯋꯦꯟꯇꯤ ꯐꯥꯎ ꯆꯠꯂꯦꯕ
ꯎꯝ ꯃꯇꯝ ꯃꯇꯥꯡ ꯃꯇꯥꯡ ꯍꯥꯏꯗꯤ ꯃꯥꯒꯤ ꯃꯇꯝ ꯃꯇꯝ ꯂꯩꯗꯅ ꯃꯥꯒꯤ ꯃꯇꯝ ꯅꯠꯇꯕ ꯀꯥꯟꯗ ꯂꯩꯕꯩꯅꯦꯕ ꯇꯥꯡꯉꯤꯗꯨꯗꯤ
ꯎꯝ
ꯍꯣꯡꯉꯤꯗꯣ ꯃꯇꯝꯗꯨ ꯀꯩꯅꯣ ꯇꯧꯔꯀꯥꯟꯗ
ꯑꯣꯛꯑꯥꯕꯣ
ꯎꯝ
ꯇꯥꯔꯕꯥ
ꯍꯥꯥ
ꯑꯩꯈꯣꯏꯁꯤꯗꯥ ꯎꯝ ꯍꯅꯂ ꯍꯜꯂꯣ ꯑꯥ
ꯊꯥꯎꯁꯦ ꯊꯥꯎꯁꯦ ꯅꯣꯏ ꯆꯥꯅꯩꯕ ꯊꯥꯎꯁꯦ ꯗꯨꯀꯥꯟꯗꯩ ꯑꯥꯂꯩꯕꯗꯨ ꯅꯠꯇ꯭ꯔꯒꯅ ꯏꯁꯥꯅ ꯁꯨꯝꯖꯕꯗꯨꯔ
ꯑꯩꯈꯣꯏ ꯁ꯭ꯋꯥꯏꯗ ꯏꯁꯥꯅ ꯁꯨꯡꯖꯕꯒ ꯂꯩꯇꯦꯗ ꯑꯗꯨꯅ ꯑꯔꯩꯕ ꯑꯗꯨꯝ ꯆꯥꯏ
ꯑꯣ ꯍꯥꯏꯗꯤ ꯊꯥꯎ ꯁꯨꯝꯗꯕ꯭ꯔꯣ ꯃꯐꯝ ꯑꯌꯥꯝꯕꯗ ꯑꯗꯨꯝ
ꯁ꯭ꯋꯥꯏꯗ ꯍꯣꯏ ꯁꯨꯝꯕꯕꯨꯗꯤ ꯂꯩꯔꯝꯒꯅꯤ ꯑꯗꯣ ꯁ꯭ꯋꯥꯏꯗꯗꯤ ꯂꯩꯇꯦ
ꯑꯦꯍꯨꯝ ꯑꯗꯣ ꯇꯥꯕ꯭ꯔꯥ
ꯑꯥ
ꯀꯩ ꯀꯩ ꯍꯥꯏꯅꯤꯡꯕ ꯂꯩꯒꯦ
ꯀꯔꯤ ꯑꯦ ꯀꯦꯝ ꯀꯦꯝꯇꯥ ꯂꯩꯇꯦꯌꯦ ꯑꯩꯗꯤ
ꯀꯩꯅꯣꯒꯤ ꯃꯇꯥꯡꯗ ꯑꯩꯅ ꯍꯥꯏꯗꯤ ꯑꯥ ꯑꯩꯅ ꯍꯥꯏꯗꯤ ꯀꯩꯅꯣꯒꯤ ꯃꯇꯥꯡꯗ ꯍꯥꯏꯕ ꯍꯤꯟꯖꯥꯡ ꯅꯥꯄꯤ ꯊꯥꯕꯩꯗꯨ
ꯑꯣ ꯑꯩꯗꯤ ꯂꯣꯏ ꯊꯥꯅꯤꯡꯉꯦ
ꯅꯠꯇꯦꯌꯦ ꯑꯃ ꯑꯁꯤ ꯂꯩꯕꯥꯛꯇꯨꯕꯨꯗꯤ ꯑꯩ ꯂꯧꯔꯨꯔꯅꯦꯕꯀꯣ
ꯍꯥꯥ
ꯂꯩꯕꯥꯛꯇꯨꯕꯨꯗꯩ ꯑꯩ ꯂꯧꯔꯨꯔꯅꯦꯕꯀꯣ
ꯑꯥ ꯂꯧꯁꯜꯂꯣ ꯂꯧꯁꯜꯂꯣ ꯑꯗꯨ ꯀꯩꯅꯣꯗꯣ ꯔꯊꯥꯖꯜꯂꯣ ꯅꯥꯄꯥꯛꯄꯤꯒꯨꯝꯕꯗꯣ ꯊꯥꯖꯜꯂꯣ
ꯄꯥꯛꯄꯤꯁꯦ ꯑꯗꯨꯝ ꯑꯗꯨꯝ ꯊꯥꯔꯒ ꯌꯥꯕ꯭ꯔꯅꯤ ꯍꯥꯏꯗꯤ ꯀꯃꯥꯏ ꯀꯃꯥꯏꯅ ꯀꯩ ꯀꯩ ꯍꯥꯞꯄ ꯈꯣꯠꯄ
ꯅꯄꯥꯛꯄꯤ ꯃꯔꯥꯗꯣ ꯊꯥꯎ ꯑꯗꯨꯒ ꯑꯗꯨꯝ ꯍꯧꯒꯠꯂꯛꯑꯅꯤ
ꯑꯗꯨ ꯏꯁꯤꯡ ꯏꯁꯤꯡꯅꯗꯤ ꯑꯗꯨꯝ ꯆꯥꯏꯗꯅ
ꯑ ꯏꯁꯤꯡꯗꯣ ꯑꯗꯨꯝ ꯍꯥꯏꯗꯤ ꯈꯔ ꯈꯔ ꯆꯥꯏꯕꯤꯌꯣ ꯑꯩꯈꯣꯏ ꯁꯣꯟꯗꯗꯤ ꯑꯗꯨꯝ ꯅꯣꯡꯒ ꯆꯨꯕꯅꯤꯅ ꯀꯩꯅꯣꯗ ꯊꯝꯕꯅꯤꯅ ꯑꯗꯨꯝ ꯍꯧꯑꯕ ꯀꯣ ꯑꯗꯨ ꯏꯁꯤꯡꯁꯨ ꯈꯔ ꯈꯔ ꯑꯗꯨꯝ ꯆꯥꯏꯕꯤꯌꯨ ꯑꯗꯨꯗꯒꯤ ꯅꯪꯅ ꯍꯥꯏꯗꯤ ꯅꯨꯡꯁꯥ ꯐꯪꯕ ꯃꯐꯝꯗꯁꯨ ꯊꯝꯕꯤꯌꯨ
ꯑ ꯑꯗꯣ ꯍꫭꯏꯅꯦ ꯅꯥꯀꯨꯞꯄꯤꯗꯤ ꯅꯥ ꯄꯥꯛꯄꯤ ꯐꯪꯗꯕ ꯌꯥꯏꯑꯕꯀꯣ ꯅꯥꯀꯨꯞꯄꯤꯗꯤ ꯐꯪꯕꯅꯦ
ꯅꯥꯀꯨꯞꯄꯤꯗꯤ ꯍꯟꯖꯥꯡ ꯊꯥꯎ ꯉꯧꯕꯗꯒꯨꯝꯕ ꯁꯤꯖꯤꯟꯅꯩꯌꯦꯕꯀꯣ
ꯎꯝ
ꯑꯩꯅꯥ ꯀꯩꯁꯨ ꯑꯗꯨꯗꯤ ꯊꯥꯗꯁꯨ ꯌꯥꯏ ꯅꯤꯗ
ꯎꯝ
ꯑꯗꯨꯗꯤ
ꯑꯥ
ꯑꯩꯒꯤ ꯇꯤꯂꯧꯁꯨ ꯏꯁꯄꯔꯤꯡ ꯑꯣꯅꯤꯑꯣꯟ
ꯍꯣꯅꯦ ꯇꯤꯜꯍꯧꯗꯨꯗꯤ ꯑꯔꯥꯏꯕ ꯑꯃ ꯍꯥꯏꯕꯤꯈꯤꯁꯦ ꯇꯤꯜꯍꯧ ꯃꯄꯨꯝ ꯑꯃꯗꯣ
ꯑꯥ
ꯑꯗꯨꯗꯣ ꯍꯦꯛꯇ ꯊꯥꯖꯜꯂꯣ ꯀꯩꯅꯣꯗ ꯕꯣꯇꯜ ꯑꯃꯝꯗ ꯑꯗꯨꯒ ꯀꯩꯅꯣ ꯎꯝ ꯃꯥꯒꯤ ꯀꯩꯅꯣ ꯑꯗꯨꯝ ꯆꯣꯡꯊꯣꯔꯛꯑꯗꯕꯅꯤ ꯃꯥꯒꯤ ꯃꯅꯥꯗꯨꯝ ꯆꯣꯡꯊꯣꯔꯛꯑꯗꯕꯅꯤ
ꯑꯃꯨꯨꯔꯛꯗꯤ ꯍꯦꯟꯅ ꯆꯟꯅꯕ ꯌꯥꯒꯗ꯭ꯔ ꯑꯗꯨꯕꯣ
ꯈꯪꯗꯤꯌꯦ ꯑꯗꯨꯗꯤ
ꯀꯩꯅꯣ
ꯀꯩꯕ ꯑꯩꯖꯨꯅꯦ ꯍꯥꯏꯗꯤ ꯍꯤꯟꯖꯥꯡꯗ ꯊꯥꯛ ꯍꯥꯏꯗꯤ ꯅꯄꯥꯛꯄꯤꯒꯨꯝꯕ ꯅꯥꯀꯨꯞꯄꯤꯒꯨꯝꯕ ꯄꯥꯟꯕꯖꯦ ꯌꯥꯝ ꯍꯔꯥꯎꯋꯦꯕ ꯈꯪꯉꯕ ꯍꯥꯏꯗꯤ ꯏꯟꯖꯥꯡꯗ ꯍꯦꯛꯑꯒꯒ ꯊꯥꯕ ꯌꯥꯝ ꯅꯨꯡꯉꯥꯏꯕꯗꯣ ꯈꯪꯕ꯭ꯔ ꯑꯗꯨ ꯑꯣꯏꯕꯅꯦꯕ
ꯀꯤꯠꯆꯟꯒ ꯌꯥꯝ ꯆꯥꯎꯅ ꯂꯩꯇꯥꯥꯔꯗꯤ ꯑꯗꯨꯝ ꯃꯌꯥꯝ ꯁꯥꯏꯠꯇ ꯑꯗꯨꯝ ꯍꯥꯏꯗꯤ ꯕꯀꯦꯠ ꯃꯆꯥ ꯃꯆꯥ ꯃꯆꯥ ꯃꯆꯥꯗ ꯇꯧꯔꯒ ꯂꯣꯏ ꯊꯥꯖꯟꯕ ꯌꯥꯕ ꯅꯠꯇ꯭ꯔꯥ ꯇꯥꯕ꯭ꯔꯥ ꯍꯦꯂꯣ ꯇꯥꯕ꯭ꯔꯥ ꯍꯜꯂꯣ ꯍꯜꯂꯣ ꯇꯥꯕ꯭ꯔꯥ ꯌꯥꯕ ꯅꯇꯔꯥ